ꯍꯜꯂꯣ ꯇꯥꯏ ꯇꯥꯏ ꯀꯩꯗꯧꯋꯤꯅꯣ
ꯂꯝꯄꯥꯛ ꯃꯆꯥ ꯑꯝ ꯂꯩꯌꯦ ꯉꯔꯥꯡꯗꯣ ꯇ꯭ꯔꯦꯛꯇꯔ ꯂꯥꯛꯑ ꯈꯣꯏꯗꯣꯛ ꯑꯃꯅ ꯌꯦꯡ ꯁꯥꯟꯅꯔꯦ
ꯅꯩꯗ ꯐꯝꯃ ꯈꯛꯇ ꯂꯩꯕ ꯃꯥꯥꯟꯗꯦꯗ ꯀꯩꯅꯣꯝ ꯀꯩꯅꯣꯝꯁꯨ ꯇꯧꯕ ꯃꯥꯥꯟꯖꯂꯩꯗ
ꯀꯩꯝ ꯇꯧꯗꯦꯗ ꯐꯝꯃ ꯂꯩꯅꯤ ꯀꯩꯅꯣ ꯀꯩꯗꯧꯗꯣꯔꯤꯒꯦ ꯎꯆꯦꯛ ꯋꯥꯌꯥꯁꯦ ꯐꯖꯅ ꯄꯥꯏ ꯃꯅꯤꯡ ꯇꯝꯅ
ꯑꯣꯛꯇꯕꯅꯤꯅ ꯅꯣꯏꯅ ꯇꯧꯔꯝꯗꯕꯗꯨ ꯎꯕ ꯍꯥꯏꯇꯥꯔꯦ
ꯄꯖꯠꯇꯦ
ꯊꯗꯩꯅꯣ ꯀꯅꯥ ꯀꯅꯥꯔꯩꯅꯣ
ꯔ ꯂꯩꯗ
ꯉ꯭ꯔꯍ ꯇꯝ ꯃꯣꯏꯗꯤ ꯂꯝꯄꯥꯛ ꯑꯄꯥꯛꯕꯨ ꯀꯌꯥꯝ ꯀꯨꯏꯅ ꯈꯣꯏꯒꯦ ꯃꯣꯏꯗ ꯅꯥꯄꯤ ꯐꯍꯟꯒꯦ
ꯐꯥꯂꯦ ꯐꯖꯅ ꯃꯣꯏꯁꯣꯅ ꯍꯥꯏꯒꯥꯟ ꯌꯦ ꯍꯣꯁꯇꯦꯜ ꯂꯣꯝꯒꯤꯦ ꯂꯝꯄꯥꯛꯁꯤꯗꯤ ꯂꯣꯏ ꯈꯣꯏꯗꯣꯛꯈ꯭ꯔꯦꯅꯦ
ꯎ ꯁꯣ ꯥꯏꯇ
ꯑꯩꯈꯣꯏ ꯁꯤꯣ ꯅꯥꯀꯪꯉꯁꯦ ꯑꯝꯇ ꯈꯣꯏꯕꯤꯌꯣꯕꯨ ꯌꯥꯗꯦ
ꯃꯣꯏ ꯄꯩꯁꯥ ꯄꯤꯗ ꯇꯧꯔꯣ ꯅꯠꯇ꯭ꯔꯒꯅ ꯀꯩꯅꯣꯅ ꯇꯧꯔꯣ
ꯄꯩꯁꯥꯕꯨꯗꯤ ꯄꯤꯔꯕꯗꯤ ꯑꯩꯈꯣꯏꯅꯗꯤ ꯄꯤꯔꯣꯏꯗ꯭ꯔꯦ
ꯑꯗꯨꯗꯤ ꯑꯗꯨꯣꯝꯁꯨ ꯍꯥꯏꯥꯏꯅꯕ ꯇꯧꯕꯅꯤꯅꯦ ꯍꯣꯁ ꯅꯥꯀꯟꯒꯤꯗꯣ
ꯍꯥꯏꯕꯅꯦ ꯉꯔꯥꯡꯗꯣ ꯑꯗꯨꯝ ꯑꯩꯈꯣꯏ ꯀꯩꯅꯣꯗꯨꯅ ꯆꯧꯀꯤꯗꯥꯔꯗꯨꯅ ꯃꯥꯅ ꯍꯥꯏꯈꯤꯗꯦ ꯍꯥꯏꯕꯅꯦ ꯀꯥꯏꯗꯨꯗꯒꯤꯦ ꯁꯤ ꯈꯣꯏꯗꯣꯛꯇ꯭ꯔꯗꯤ ꯂꯤ ꯁꯥ ꯈ ꯁꯥꯒꯔꯛꯄꯅ ꯂꯤꯟ ꯐꯖꯅ ꯂꯩꯌꯦꯕ ꯉꯔꯥꯡꯁꯨ ꯉꯔꯥꯡ ꯉꯔꯥꯡ ꯉꯔꯥꯡꯅ ꯉꯍꯥꯜꯂ ꯑꯗꯨ ꯁꯤꯗꯅ ꯀꯥꯈꯠꯀꯦ ꯇꯧꯔꯛꯇꯅ
ꯑꯦꯁ ꯇꯨꯝꯕꯤꯒꯦꯗ ꯑꯃꯨꯛ ꯆꯪꯁꯤꯜꯂꯛꯇꯕ
ꯑꯩꯈ ꯁꯤ ꯃꯊꯛꯁꯤꯗꯤ ꯆꯪꯉꯣꯏꯍ ꯃꯈꯥꯗꯅꯤ ꯆꯪꯗꯣꯏꯁꯦ
ꯀꯔꯗꯍ ꯐꯋꯥꯅꯤꯗ
ꯀꯥꯔꯣꯏ ꯀꯥꯔꯣꯏ ꯃꯥꯁꯨ ꯁꯤ ꯁꯤꯒꯤ ꯐ꯭ꯂꯣꯔꯁꯤ ꯌꯧꯅꯕ ꯀꯥꯔꯛꯗꯤ ꯀꯥꯔꯕ ꯍꯥꯏꯗꯨꯅꯤ ꯆꯤꯛꯈꯤ ꯆꯤꯛꯆꯔꯖꯅꯨ
ꯃꯣꯏ ꯀꯩꯅꯣꯒ ꯇꯧꯗꯥꯏꯅꯦ ꯍꯥꯏꯗꯤ ꯎ ꯎꯗꯣꯡꯒꯗꯤ ꯀꯥꯔꯝꯗꯏꯩꯅ ꯃꯣꯏꯁꯦ
ꯝꯕ ꯑꯗꯣ ꯀꯩꯅꯣꯅꯤꯅ ꯁꯥꯠꯅꯤꯅ ꯀꯥꯕ ꯉꯝꯃꯣꯏꯗꯧ ꯁꯤꯗꯗꯤ
ꯍꯗ ꯑꯗꯨ ꯎ ꯋꯥ ꯎ ꯋꯥꯔ ꯎ ꯋꯥꯔꯒ ꯁꯨꯝ ꯐꯩꯖꯤꯜꯂ ꯂꯩꯔꯗꯤ ꯀꯥꯊꯔꯛꯀꯅꯤ ꯂꯩꯇ꯭ꯔꯦꯕꯨ
ꯂꯩꯇꯗ ꯀꯔꯥꯏ ꯐ꯭ꯂꯣꯔ ꯑꯍꯨꯝꯗꯨꯕꯨ ꯀꯃꯥꯏ ꯀꯥꯔꯛꯇꯣꯏꯅꯣꯅꯦ ꯑꯗꯨ ꯀꯥꯔꯗꯤ ꯃꯥꯁꯨ ꯊꯊꯧꯅꯥ ꯂꯩꯔꯦ ꯀꯩꯅꯣ ꯒꯦ ꯃꯌꯨꯖꯤꯌꯝꯗ ꯑꯁꯤꯒꯤ ꯑꯩꯈꯣꯏꯁ ꯃ꯭ꯌꯨꯖꯌꯝ ꯑꯃ ꯂꯩꯕꯅꯦ ꯑꯗꯨꯗ ꯄꯨꯔ ꯊꯝꯈꯤ
ꯌꯥꯏ
ꯑꯩꯈꯣꯏꯁꯤ ꯀꯩꯅꯣ ꯀꯥꯡꯕꯨ ꯂꯤꯟꯐꯥ ꯍꯩꯕ ꯂꯩꯕꯅꯦ
ꯦꯗ ꯀꯥꯏꯗꯅ
ꯍꯣꯁꯇꯦꯜ ꯍꯣꯁꯇꯦꯜꯗ ꯅꯠꯇꯦ ꯀꯩꯅꯣꯗ ꯗꯤꯄꯥꯔꯠꯃꯦꯟꯗ ꯂꯩꯕꯅꯦ
ꯑ ꯑꯨꯇꯪ ꯍꯕ ꯃꯒꯨꯟ ꯑꯃꯝꯇ ꯌꯦꯡꯕ ꯇꯥꯔꯦ
ꯌꯥꯕꯅꯦ ꯀꯧꯔꯒ ꯑꯗꯨꯝ ꯀꯩꯅꯣ ꯇꯧꯕ
ꯎꯝ
ꯊꯥꯕꯤꯔꯑꯣ ꯃꯣꯏꯗꯕꯨ ꯄꯥꯎ ꯄꯤꯒꯗꯤ ꯍꯔꯥꯎ ꯍꯔꯥꯎ ꯆꯦꯜꯂꯀꯅꯤ
ꯎꯝ
ꯃꯃꯥꯡꯗꯁꯨ ꯑꯃ ꯐꯍꯟꯈ꯭ꯔꯕꯅꯤ ꯂꯤꯟꯅꯁꯨꯧꯆꯧꯕ ꯂꯩꯍꯦ ꯁꯤꯗ ꯁꯅ ꯀꯣ ꯃꯁꯇ ꯂꯩ ꯀꯥꯟꯗꯅꯤꯗ ꯍꯣꯁꯇꯦꯜ ꯅꯝꯕꯔ ꯁꯚꯦꯟꯗ ꯂꯩꯀꯥꯟꯗ
ꯅ ꯉꯥꯏꯍꯥꯛ ꯅꯍꯥꯟ ꯊꯣꯛꯂꯝꯃꯤꯗꯨ ꯀꯔꯝꯅ ꯆꯥꯎꯒꯦ
ꯑꯣꯅ ꯀꯩꯅꯅꯦꯅ ꯆꯥꯎꯋꯦ
ꯑꯗꯒꯤ ꯑꯩꯈꯣꯏꯅ ꯀꯩꯅꯣ ꯇꯧꯔꯝꯕꯗꯨꯁꯨ ꯌꯥꯝ ꯐꯥꯈ꯭ꯔꯦ ꯑꯁꯤꯒꯤ ꯃꯅꯤꯡꯗ ꯄꯨꯈ꯭ꯔꯤ ꯑꯃ ꯂꯩꯕꯗꯣ ꯑꯁꯥꯡꯕ ꯑꯃ ꯂꯩꯕꯗꯣ ꯈꯪꯕ꯭ꯔꯥ
ꯀꯥꯏꯗ
ꯑꯩꯈꯣꯏ ꯁꯤ ꯍꯣꯁꯇꯦꯜ ꯂꯩꯗꯨꯒꯤ ꯃꯅꯤꯡꯗ ꯄꯨꯈꯤ ꯑꯁꯥꯡꯕ ꯑꯃ ꯂꯩꯕꯗꯣ
ꯈꯪꯗꯦꯍꯦ
ꯑꯁ ꯅꯨꯄꯤ ꯍꯣꯁꯇꯦꯜ ꯃꯃꯥꯡꯗ ꯄꯨꯈ꯭ꯔꯤ ꯑꯁꯥꯃꯛꯗꯨ ꯈꯪꯗꯕ
ꯍꯪꯒꯦ
ꯑ ꯑꯁꯤꯗ ꯑꯃ ꯂꯩꯌꯦꯕ ꯑꯗꯨꯒꯤꯗ ꯑꯩꯈꯣꯏꯁꯦ ꯑꯗꯨꯝ ꯉꯥ ꯐꯥꯔꯝꯃꯦꯕ ꯊꯥꯏꯅ ꯈꯣꯏ ꯆꯨꯞꯄ ꯆꯨꯞꯄꯒ ꯑꯗꯨꯝ ꯐꯥꯔꯝꯃꯦꯕ ꯉꯥ ꯐꯖꯅ ꯐꯥꯖꯥꯠꯅꯤꯍꯦ ꯑꯗꯨꯗꯗꯤ ꯑꯗꯨꯒ ꯂꯥꯡ ꯊꯥꯛꯑ ꯊꯝꯃꯝꯕ
ꯑꯥ
ꯂꯥꯡ ꯊꯥ ꯊꯐꯝꯗꯨꯗ ꯑꯌꯨꯛ ꯉꯟꯇꯥꯅꯤꯅꯦ
ꯅꯣꯏꯅ ꯀꯥꯏꯕ ꯆꯠꯂꯨꯔꯕ ꯑꯗꯨꯒ
ꯑꯣ ꯑꯌꯨꯛ ꯉꯟꯇ ꯀꯥꯏꯕ ꯆꯠꯄ ꯉꯥ ꯐꯥꯔꯝꯒꯗ꯭ꯔꯥ ꯉꯥ ꯊꯨꯕꯔ ꯌꯦꯡꯒꯦꯅ ꯑꯗꯨꯒꯗꯤ ꯂꯤꯟꯑꯣꯏ ꯊꯨ ꯂꯩꯕꯝꯅꯦ
ꯅꯣꯏꯅ ꯊꯥꯔꯝꯕ ꯂꯥꯡꯂꯕ ꯃꯤꯅ ꯊꯥꯔꯝꯕ ꯂꯥꯡꯗ ꯅꯣꯏ ꯍꯦꯔꯣ ꯁꯥꯔꯨꯏꯔꯕ
ꯑꯩꯈꯣꯏꯅ ꯊꯥꯔꯝꯕ ꯂꯥꯡꯅꯦ ꯍꯥꯌꯔꯒꯥ
ꯎꯝ
ꯀꯃꯥꯏꯅ ꯃꯤ ꯊꯥꯕ ꯂꯥꯡꯗ ꯀꯃꯥꯏꯅ ꯂꯧꯊꯣꯛꯎꯗꯣꯏꯅꯣ
ꯅꯣꯏꯗꯤ ꯈꯔ ꯑꯣꯛꯇꯕꯅꯤꯅ ꯇꯧꯔꯝꯒꯗ꯭ꯔꯅ ꯍꯪꯉꯤꯅꯤꯅꯦ
ꯏꯁ ꯐꯖꯗ꯭ꯔꯦ ꯅꯪꯁꯨ ꯑꯗꯨ ꯋꯥꯍꯩꯗꯨꯗꯤ ꯑꯗꯨ ꯑꯗꯨ ꯉꯥꯁꯨ ꯊꯨꯔꯝꯗ꯭ꯔꯦ
ꯑꯩ ꯀꯥꯏꯗꯩ ꯊꯨꯗꯣꯏꯅꯣ ꯂꯣꯏ ꯆꯥ ꯊꯣꯛ ꯑꯃꯗꯣꯏꯗ
ꯑꯦ ꯉꯥ ꯐꯖꯅ ꯂꯩꯕꯅꯦꯍꯦ ꯑꯩꯈꯣꯏꯅ ꯈꯣꯏ ꯆꯨꯞꯄ ꯀꯥꯟꯗꯨꯗ ꯇꯨꯡꯍꯟꯕꯤ ꯐꯖꯅ ꯐꯥꯏ ꯀꯩꯅꯣ
ꯑꯗꯨ ꯍꯥꯏꯕ ꯅꯠꯇꯦ ꯅꯠꯇꯦꯅ ꯍꯥꯏꯗꯤ ꯅꯣꯏ ꯂꯥꯡꯗꯨꯗ ꯊꯨꯕ ꯃꯈꯩꯗꯣ ꯑꯝꯇ ꯐꯥꯔꯝꯃꯔꯣꯏꯕ ꯂꯣꯏ ꯆꯥꯊꯣꯛꯑꯝꯃꯅꯦꯕ ꯃꯥꯅ
ꯈꯪꯗꯦ ꯑꯗꯨꯗꯤ ꯃꯥꯅ ꯆꯥꯊꯣꯛꯏꯔꯥ ꯅꯠꯇ꯭ꯔꯒꯅ ꯊꯨꯗ꯭ꯔꯤꯔꯥ ꯑꯗꯨ ꯍꯤꯡꯉꯥ ꯂꯩꯔꯝꯃꯦꯕꯀꯣ ꯃꯥ ꯊꯨꯕꯗꯣ ꯑꯌꯨꯛ ꯉꯟꯇ ꯑꯗꯨ ꯄꯨꯈꯠꯂꯛꯑꯦ ꯑꯗꯨꯗꯨꯒ ꯂꯧꯊꯣꯛꯑꯦ
ꯎꯝ
ꯂꯧꯊꯣꯛꯑ ꯊꯥꯗꯣꯛꯄꯤꯈ꯭ꯔꯦ
ꯎꯝ
ꯍꯥꯏꯗꯤ ꯁꯤꯗ ꯂꯩꯕ ꯂꯤꯟꯒꯨꯝꯕꯁꯦ ꯍꯥꯠꯄ ꯌꯥꯗꯦꯕ
ꯎꯝ
ꯑ ꯆꯔꯦ ꯑꯗꯨꯗꯤ ꯐꯖꯦꯅꯦ ꯍꯥ
ꯀꯩꯗꯧꯏ ꯍꯥꯏꯒꯦ꯫
ꯑꯗꯨꯗꯤ ꯈꯪꯗꯦ ꯁꯨꯝ ꯂꯥꯏꯐꯝ ꯇꯤꯟꯐꯝꯅꯤꯅ ꯑꯣꯏꯕꯅꯤꯅ ꯌꯥꯗꯦꯅ ꯍꯥꯏꯕ ꯃꯣꯏꯅ ꯑꯗꯨꯗꯤ ꯍꯥꯠꯅꯗꯦ ꯁꯤꯗ ꯂꯤꯟ ꯑꯝꯇ ꯑ ꯀꯩꯅꯣꯗꯤꯀꯣ ꯇ꯭ꯔꯥꯏꯕꯦꯜ ꯇ꯭ꯔꯥꯏꯕꯦꯜ ꯏꯆꯤꯟ ꯏꯅꯥꯎꯗꯤ ꯀꯩꯅꯣ ꯇꯧꯋꯦ ꯃꯣꯏꯗꯤ ꯐꯥꯔꯒꯦ ꯆꯥꯕꯅꯦꯕ
ꯎꯝ ꯍꯣꯏ ꯆꯥꯕꯗꯣ ꯐꯔꯦꯕ ꯑꯅꯦ ꯍꯥꯏꯗꯤ ꯑꯩꯗꯤ ꯃꯁꯛꯇꯨꯕꯨ ꯎꯕ ꯍꯩꯅꯗꯦꯕ
ꯀꯔꯥꯏꯗꯅꯣ ꯍꯥꯏꯅꯗꯦ ꯑꯗꯨꯁꯨꯕꯣ ꯏꯁꯤꯡ ꯈꯥꯔꯧ ꯏꯁꯤꯡ ꯈꯥꯔꯧꯗꯣ
ꯑ
ꯑꯗꯨꯅꯤ ꯂꯩꯔꯦ ꯑꯗꯨꯅꯤ ꯊꯨꯔꯝꯃꯤꯁꯦ
ꯑꯗꯨꯗꯤ ꯌꯥꯝ ꯀꯟꯅ ꯀꯩꯅꯣ ꯇꯧꯗꯦ ꯍꯥꯏꯕꯅꯤ ꯃꯈꯣꯏ ꯌꯥꯝ ꯀꯟꯅ ꯀꯟꯅ ꯌꯥꯝꯗ
ꯑ ꯀꯜꯂꯣꯏ ꯆꯤꯥꯛ ꯑꯗꯤ ꯇꯜꯂꯦ ꯂꯤꯜ ꯍꯥꯏꯕꯥ ꯖꯥꯠꯁꯦ ꯑꯃ ꯇꯥ ꯍꯩꯅꯥꯖꯗꯦ
ꯑꯁ ꯇꯧꯕ ꯃꯣꯏ ꯀꯥꯔꯤ ꯀꯣꯕꯤ ꯁꯤꯅꯤ ꯑꯗꯨ ꯁꯤꯅꯤ ꯍꯥꯏꯔ ꯑꯗꯨ ꯑꯗꯨꯕꯨ ꯍꯩꯅꯗꯦ
ꯑꯁ ꯗꯤꯁꯀꯣꯕꯔꯤ ꯆꯦꯅꯦꯜ ꯌꯦꯡꯕ ꯅꯨꯡꯉꯥꯏꯕꯅꯤꯅꯦ ꯅꯨꯡꯁꯥ ꯁꯥꯒꯠꯂꯛꯑ ꯀꯥꯟꯗꯨꯗ ꯐꯦꯟ ꯑꯃ ꯊꯥꯔꯒ ꯑ ꯅꯣꯏꯗꯤ ꯀꯩꯅꯣ ꯌꯦꯡꯉꯛꯇ꯭ꯔꯣ ꯑꯃ ꯀꯔꯤ ꯣꯗ ꯃꯁꯕꯤ ꯀ꯭ꯔꯦꯖꯗ ꯁꯤ ꯅꯨꯡꯉꯥꯏꯔ ꯅ ꯅꯨꯡꯁꯥ ꯁꯥꯔꯀꯥꯟꯅꯤ ꯌꯦꯌꯦꯡꯉ
ꯣ ꯃꯣꯁ ꯄꯤꯔꯦꯒꯨꯡ ꯀꯣꯟ ꯆꯂ
ꯑ ꯂꯣꯡꯉꯥꯏꯃꯤ ꯁꯂꯣ
ꯂꯅ ꯒ꯭ꯌꯥꯟ ꯀꯥꯕ ꯅꯠꯇꯦ ꯃꯣꯏꯅ ꯇꯧꯔꯤꯕ ꯄꯣꯠꯇꯣ ꯀ ꯅ ꯍꯧꯖꯤꯛꯨꯛ ꯀ ꯑꯃꯨꯛ ꯌꯦ ꯀ ꯭ꯌꯥꯟ ꯊꯥ ꯃꯥꯅꯦ
ꯃꯥꯅꯦ ꯑꯗꯨ ꯑꯩ ꯑꯍꯨꯝ ꯃꯔꯤ ꯑꯍꯨꯝ ꯃꯔꯤ ꯀꯝꯕ
ꯒꯣꯜ ꯃꯥꯆ ꯄꯤꯌꯨ ꯀꯦꯖꯤꯁꯤ ꯃꯥꯏ ꯄꯋꯥꯄꯥ ꯇꯨꯗꯔ ꯈꯪꯗꯦ ꯑꯃ ꯑꯁ ꯍꯣꯏ ꯒꯣꯜ ꯃꯥꯁ ꯄꯤꯌꯨ ꯀꯦꯖꯤ ꯑꯣꯏꯔꯒꯅꯤ ꯀꯩꯅꯣ ꯇꯕꯨꯗꯣ ꯍꯥꯏꯦ ꯆꯔꯨꯅ ꯁꯥꯔꯒ ꯀꯩꯅꯣ ꯀꯩꯅꯣꯝ ꯃꯃꯥꯏꯗ ꯅꯞꯁꯤꯜꯂꯒ ꯃꯣꯏꯒꯤ ꯀꯩꯅꯣꯅ ꯈꯤꯉ ꯀꯥꯟꯗ ꯆꯣꯡꯉ ꯆꯣꯡꯉ ꯂꯥꯛꯄꯤꯗꯣ
ꯀꯝꯕꯅꯣ ꯈꯪꯗꯦ ꯈꯪꯗꯦ ꯀꯔꯝꯕꯅꯣ
ꯑ ꯆꯔꯨꯅ ꯁꯥꯕꯅꯦ ꯃꯃꯥꯏ ꯀꯩꯅꯣꯗꯣ ꯗꯤꯒꯨꯝꯕ ꯑꯃ ꯁꯥꯔꯦꯗꯅ ꯂꯥꯏꯙꯗꯤ ꯅꯠꯇꯦ ꯃꯤ ꯑꯗꯨꯃꯥꯏꯅ ꯋꯥꯡꯕ ꯑꯃ ꯁꯥꯔꯒ ꯃꯃꯥꯏꯗ ꯆꯦ ꯑꯃ ꯅꯞꯁꯤꯜꯂꯒ ꯃꯣꯏ ꯀ꯭ꯔꯤꯡ ꯀ꯭ꯡ ꯭ꯡ ꯀꯥꯏꯅ ꯆꯦꯜꯂꯛꯄꯗꯣ ꯏꯤꯟ ꯊ ꯏꯤꯟꯊꯨ ꯅꯨ ꯆꯣꯡꯉꯒ ꯂꯥꯛꯄꯗꯣ ꯒꯣꯜ ꯃꯥꯁꯄꯤ ꯄꯦꯖꯤ
ꯍꯪꯦꯗ ꯍ ꯑꯃ ꯀꯩꯅꯣꯒꯤꯕꯨꯗꯤ ꯂꯩꯕꯅꯦ ꯆꯥꯏꯅꯤꯁꯂ ꯀꯣꯔꯤꯌꯥꯔ ꯑꯃ ꯕꯨꯠꯀꯤ ꯑꯃ ꯆꯣꯡꯉ ꯆꯣꯡꯉ ꯆꯠꯄꯤꯝꯗꯤ ꯂꯩꯕꯅꯦ ꯑꯃ ꯆꯦ ꯑꯃ ꯅꯞꯄ ꯀꯥꯟꯗꯅ ꯐꯕꯤ ꯃꯣꯏꯒꯤ ꯂꯥꯏꯁꯣꯟ ꯁꯣꯟꯕ ꯆꯦ ꯑꯃ ꯅꯞꯄꯀꯥꯟ ꯐꯕꯤꯗ
ꯑ ꯋꯥꯗꯤ ꯏ ꯃ ꯇ ꯍꯣꯗꯨ ꯑꯗꯨ ꯑꯉꯥꯡ ꯑꯣꯏꯅ ꯌꯦꯡꯉꯦꯕ ꯑꯗꯨꯒ ꯑꯩꯗꯨꯒ ꯑꯗꯨꯅꯤ
ꯑꯁ ꯁꯤꯗꯤ ꯀꯩ ꯁꯀꯠꯂ ꯆꯠꯂꯤꯕꯅꯦ ꯑꯗꯨꯒ ꯃꯇꯝꯗꯨꯗꯤ ꯈꯪꯕ ꯅꯠꯇꯦ ꯅꯠꯇꯦ ꯀꯩꯅꯣ ꯑꯣꯏꯅ ꯀꯣꯕꯔ ꯐꯖꯕꯅꯦꯕ ꯌꯦꯡꯉ ꯂꯥꯛꯇꯣꯏꯁꯦ ꯑꯩꯈꯣꯏꯅ ꯀꯣꯚꯔ ꯗ ꯐꯥꯏꯠ ꯐꯥꯏꯠꯀꯤ ꯎꯠꯄ ꯈꯔ ꯌꯥꯎꯔꯗꯤ ꯑꯗꯨꯝ ꯁꯤ ꯐ꯭ꯂꯥꯝ ꯐꯖꯕꯗꯧ ꯃꯥꯜꯅꯦ ꯂꯩꯔ ꯄꯨ ꯂꯩ ꯄꯨꯔꯥ ꯌꯦꯡꯉꯦ ꯎꯝ
ꯑꯗꯨꯝ ꯅꯨꯡꯉꯥꯏꯕ꯭ꯔꯥ ꯍꯥꯏꯒ ꯅꯨꯡꯉꯥꯏꯔꯝꯗꯕꯗꯣ
ꯑꯥ
ꯑ ꯅꯨꯡꯉꯥꯏꯇ꯭ꯔꯁꯨ ꯑꯗꯨꯝ ꯃꯇꯝꯗꯨꯗ ꯑꯗꯨꯝ ꯄꯪꯅꯤꯡ ꯌꯦꯡꯉꯤꯗ
ꯌꯦꯡꯉꯦ ꯑꯗꯨꯝ ꯄꯌꯦꯡꯗ ꯅꯨꯡꯉꯥꯏꯕꯤꯅꯤ ꯀꯩꯅꯣꯅꯤ ꯃꯇꯝꯗꯨꯗꯗꯤ ꯎꯝ ꯐꯤꯂꯝ ꯑꯃꯗ ꯀꯥꯏꯗꯤ ꯍꯟꯖꯟ ꯍꯟꯖꯤꯟꯅꯅꯤꯒ ꯂꯣꯏ ꯌꯦꯡꯉꯤ
ꯀꯩꯆꯦꯠꯀ ꯄꯪꯉꯝ ꯍꯥꯏꯅꯗꯅ ꯑꯦꯁ ꯑꯩꯈꯣꯏ ꯑꯗꯨ ꯀꯩꯆꯦꯠ ꯂꯩꯍꯏ ꯀꯦ ꯍꯥꯏꯔꯒ ꯑꯗꯨ ꯃꯇꯝꯗꯁꯨ ꯂꯨꯄꯥ ꯀꯅꯣꯔꯨꯔ ꯀꯌꯥꯝ ꯄꯤ ꯇꯔꯥꯉꯥ ꯀꯣꯂ ꯄꯤꯗꯦꯅ ꯑꯍꯥꯟꯕꯁꯨ
ꯄꯤꯕꯅꯤ ꯄꯤꯅꯤ ꯄꯤꯕꯅꯦ ꯑꯗꯨꯃꯥꯏ ꯑꯩꯈꯣꯏꯗꯗꯤ ꯀꯦꯁꯦꯠꯀꯥꯁꯦ ꯋꯥ ꯌꯥꯔꯝꯃꯦꯕ
ꯎꯝ
ꯃꯤꯒꯤ ꯍꯣꯜꯒꯤ ꯀꯩꯅꯣꯗꯒꯤꯒ ꯆꯠꯂꯒ ꯀꯦꯁꯦꯠ ꯋꯥꯏꯕꯒꯤ ꯂꯨꯄꯥ ꯇꯔꯥꯔ ꯃꯉꯥꯔ ꯀꯌꯥꯣꯝ ꯄꯤꯌꯦ ꯑꯗꯨ ꯋꯥꯔꯤ ꯌꯦꯡꯉꯦꯣꯏ
ꯎꯝ ꯈꯤꯇꯪ ꯈꯣꯠꯈꯤꯕ ꯑꯗꯨꯝ ꯌꯥꯗ꯭ꯔꯦꯗꯁꯨ ꯅꯠꯇ꯭ꯔꯥ
ꯌꯥꯗꯝ